ꯏꯕꯅꯤꯡꯅ ꯋꯥꯔꯤ ꯁꯅꯩꯁꯦ ꯀꯌꯥꯔꯛ ꯁꯨꯔꯒꯦ
ꯏꯕꯥꯅꯤꯁꯦ ꯑꯍꯨꯝ ꯑꯅꯤ ꯑꯍꯨꯝ ꯑꯅꯤ ꯑꯍꯨꯝ ꯁꯨꯔꯝꯃꯥꯅꯤ
ꯎꯝ ꯃꯔꯤꯔꯛꯇꯩ ꯍꯦꯟ ꯂꯩꯇꯔꯦ
ꯌꯥꯏꯗ ꯃꯉꯥ ꯃꯉꯥ ꯄꯤꯕꯅꯦ
ꯑꯣ
ꯅꯣꯏꯗꯤ ꯀꯩ ꯍꯥꯏꯅꯣ
ꯑꯩꯗꯤ ꯅꯍꯥꯟꯃꯨꯛ ꯃꯔꯤ ꯃꯔꯤꯗꯩ ꯍꯦꯟꯅ ꯌꯥꯗꯦꯅ ꯍꯥꯏꯕ ꯇꯥꯒꯤꯕ
ꯑꯣ ꯅꯣꯡꯗꯤ ꯇꯥꯗ꯭ꯔꯣ ꯅꯣꯏ ꯍꯧꯖꯤꯛ
ꯇꯥꯗꯤꯌꯦ ꯅꯨꯡꯁꯥꯕꯨ ꯊꯣꯛꯂꯑꯦꯗ
ꯑꯣ ꯑꯩꯈꯣꯏꯗꯤ ꯅꯣꯡ ꯇꯥꯔꯦ
ꯎꯝ
ꯅꯨꯡꯁꯥꯗꯤ ꯁꯥꯒꯟꯅ ꯁꯥꯔꯦꯕ ꯅꯣꯏꯔꯣꯝꯗꯣ ꯁꯨꯝ ꯌꯦꯡꯉꯛꯄꯗ ꯅꯣꯏꯔꯣꯝ ꯁꯥꯏꯠꯁꯦ ꯅꯨꯡꯁꯥ ꯁꯥꯔꯦꯕ ꯑꯗꯨꯒ ꯑꯗꯣ ꯑꯩꯈꯣꯏ ꯁ꯭ꯋꯥꯏꯁꯦ ꯑꯩꯈꯣꯏ ꯖꯒꯥꯁꯤ ꯈꯛꯇ ꯃꯝ ꯃꯝꯃꯥꯒ ꯇꯥꯕ
ꯑꯣ
ꯌꯥꯝ ꯀꯟꯅ ꯇꯥꯕꯗꯤ ꯅꯠꯇꯦꯗ ꯋꯥꯎꯔꯤ ꯋꯥꯎꯔꯤ ꯇꯥꯕ ꯃꯄꯥꯜꯂꯝꯒꯤ ꯇꯥꯏꯞ ꯎꯟ ꯇꯥꯕꯩ ꯇꯞꯇ ꯈꯔ ꯈꯔ ꯇꯥꯔꯤ
ꯅꯣꯡ ꯆꯨꯕꯁꯦ ꯑꯗꯨꯝ ꯅꯨꯡꯉꯥꯏꯕꯅꯤꯗ
ꯎꯝ ꯁꯥꯕꯕꯨꯗꯤ ꯋꯥꯔꯒꯅꯤ
ꯅꯨꯡꯁꯥ ꯁꯥꯏ ꯍꯥꯏꯕꯩꯋꯥꯅꯤ ꯅꯨꯃꯤꯠ ꯇꯥꯗ꯭ꯔꯣꯝꯅꯤꯅ ꯀꯩꯁꯨ ꯅꯨꯡꯁꯥ ꯑꯃꯦꯡꯕꯅꯦꯕ
ꯍꯣꯏ ꯑꯗꯨꯕꯨꯗꯤ ꯑꯗꯣ ꯅꯨꯡꯗꯥꯡ ꯅꯣꯡ ꯇꯥꯔꯝꯗꯥꯏꯒꯤ ꯏꯁꯥ ꯁꯥꯒꯠꯄꯗꯣ ꯑꯗꯨꯗ ꯕꯔꯥꯗ ꯂꯩꯕꯗꯣ ꯃꯊꯛ ꯃꯈꯥ ꯂꯩꯌꯦꯕ ꯑꯩꯈꯣꯏꯅ ꯃꯊꯛꯇ ꯂꯩꯔꯗꯤ ꯈꯔ ꯊꯣꯡ ꯍꯥꯡꯗꯣꯛꯑ ꯇꯨꯝꯃꯁꯨ ꯈꯣꯠꯂꯁꯨ ꯐꯕ ꯃꯈꯥ ꯂꯩꯕ ꯗꯤ ꯂꯤꯟꯒꯨꯝꯕ ꯍꯪꯉꯣꯏꯒꯨꯝꯕ ꯄꯨꯈ꯭ꯔꯤꯒꯨꯝꯕꯁꯨ ꯂꯩꯕꯩꯀꯣ ꯂꯩꯕꯅꯤꯅ ꯊꯣꯡ ꯍꯥꯡꯗꯣ ꯇꯨꯝꯕꯗꯨ ꯀꯤꯕꯒꯤ
ꯌꯥꯝ ꯇꯜꯂꯦ
ꯎꯝ ꯐꯔꯝ ꯇꯥꯏ ꯁꯥꯕꯗꯕ ꯑꯍꯤꯡ ꯄꯨꯡ ꯑꯃꯅꯤ ꯐꯥꯎꯁꯨ ꯀꯣꯏꯠ ꯆꯠꯇꯣꯏꯅꯦ
ꯗꯥꯡꯗꯤ ꯑꯗꯨꯝ ꯏꯪꯉꯤꯗ
ꯑꯣꯥ ꯑꯗꯨꯗꯤ ꯐꯩꯅꯦ ꯌꯨꯝ ꯍꯣꯡꯉꯁꯤꯔ ꯈꯪꯗꯦꯅꯦ ꯀꯩꯅꯣꯗꯨꯗ
ꯑꯩꯈꯣꯏ ꯍꯤꯡꯒꯣꯜꯁꯦ ꯎ ꯋꯥꯜꯁꯨ ꯌꯥꯝ ꯍꯧꯋꯦꯕ ꯍꯩ ꯔꯥ ꯂꯩ ꯀꯩ ꯀꯩ ꯃꯔꯥꯡ ꯀꯥꯏꯅ ꯑꯗꯨꯝ ꯍꯧꯕꯅꯤꯅ ꯑꯗꯨ
ꯍꯣꯏ ꯑꯗꯨꯝꯕꯅ ꯐꯩꯌꯦ ꯂꯩꯕꯗꯨꯁꯨ ꯅꯨꯡꯉꯥꯏꯕꯅꯦꯕ
ꯎꯝ
ꯎꯝ
ꯈꯣꯄꯥꯅ ꯈꯔ ꯊꯥꯕ ꯀꯜꯂꯦ ꯍꯩ ꯔꯥꯁꯦ ꯄ ꯃꯌꯥꯝꯗꯝ ꯂꯩꯔꯨꯀꯣ ꯑꯗꯨ
ꯑ ꯑꯗꯨꯗꯤ ꯃꯥꯗꯤ ꯗꯤꯄꯥꯔꯠꯃꯦꯟꯗ ꯐꯣꯟ ꯇꯧ ꯌꯥꯔꯦ ꯑꯗꯨꯗꯤ
ꯑꯩꯈꯣꯏ ꯍꯩꯔꯤ ꯄꯥꯝꯕꯤꯒ ꯌꯥꯝ ꯍꯧꯔꯝꯃꯦ ꯍꯥꯏꯕꯀꯣ ꯍꯩꯅꯧ ꯄꯥꯝꯕꯤ ꯆꯁꯦ ꯑꯍꯥꯎ ꯑꯍꯥꯎꯕ ꯃꯈꯜ ꯃꯈꯜ ꯍꯗ ꯃꯥꯕꯨꯛꯛꯇ ꯌꯦ ꯌꯦ ꯇꯔꯅꯦ ꯑꯩ ꯌꯥꯟꯊꯠꯈ꯭ꯔꯦ
ꯎꯝ ꯑꯗꯨ ꯐꯠꯇꯦ ꯗꯤꯄꯥꯔꯠꯃꯦꯟ ꯌꯧ ꯌꯥꯏ ꯀꯧ ꯌꯥꯔꯦ ꯑꯗꯨꯗꯤ ꯁꯤꯔꯦ ꯅꯝꯕ ꯄꯥꯏꯔꯒꯀꯣ ꯄꯣꯊ ꯀꯥꯞ ꯀꯥꯞꯆꯦ ꯍꯥꯏꯒ
ꯑꯩꯈꯣꯏ ꯈꯣꯡꯃ ꯐꯣꯟ ꯇꯥꯔꯛꯄ꯭ꯔꯥ
ꯎꯝ ꯍꯨꯏ ꯍꯨꯏ ꯃꯆꯥꯗꯨꯔꯣ
ꯅꯠꯇꯦ ꯑꯁꯤꯅ ꯑꯆꯧꯕꯅꯦ ꯑꯩꯈꯣꯏ ꯀꯩꯅꯣ ꯕꯣꯏꯒꯤ ꯃꯅꯤꯡ ꯑꯩꯈꯗ ꯑꯗꯨꯝ ꯂꯩꯔꯝꯃꯦ ꯃꯥꯁꯦ ꯑꯩꯈꯣꯏꯗꯤ ꯂꯩꯀꯥꯏꯒꯤ ꯍꯨꯏ ꯐꯅꯌꯥꯝꯝ ꯌꯥꯎꯈ꯭ꯔꯦꯗ ꯑꯩꯈꯣꯏꯗ ꯂꯥ ꯂꯥ ꯁꯤꯕꯐꯧꯁꯤꯗ ꯁꯤꯕ ꯑꯩꯈꯣꯏꯗ ꯑꯗꯨ ꯑꯗꯨꯝ ꯂꯩꯁꯨ ꯍꯣꯠꯅꯕ ꯃꯌꯨꯝꯒꯤꯅꯅꯦ ꯐꯥꯔꯒ ꯄꯨꯈ꯭ꯔꯁꯨꯅꯦ ꯈꯔ ꯈꯔ ꯃꯈꯣꯏꯗ ꯑꯗꯨꯝꯁꯤꯜꯂꯛꯄ
ꯎꯝ ꯍꯣꯏ ꯍꯨꯏ ꯂꯨꯅ ꯇꯧꯕꯅꯦ ꯑꯗꯨꯗꯤ ꯍꯨꯏ ꯂꯨꯅ ꯇꯧꯕꯁꯤꯦ ꯀꯩꯅꯣ ꯇꯧꯕꯅꯦ ꯎꯝ ꯁꯣꯔꯣꯛꯇ ꯆꯠꯄ ꯍꯨꯏ ꯑꯣꯏꯔꯁꯨ ꯄꯥꯈꯣꯡꯉꯝꯗꯧ ꯃꯥꯟꯗ꯭ꯔꯦ ꯅꯪꯉꯣꯟꯗ
ꯎꯝ ꯑ
ꯃꯤꯁꯤ ꯈꯪꯕꯅꯦꯕ ꯍꯨꯏꯅꯁꯨ ꯑꯗꯨꯝ ꯁꯤ ꯃꯤꯁꯤꯗꯤ ꯍꯨꯏꯗ ꯑꯂꯨꯗ ꯇꯧꯕ ꯃꯤꯅꯦ ꯁꯤꯅ ꯍꯨꯏꯗ ꯐꯠꯇꯅ ꯇꯧꯕ ꯃꯤꯅꯦ ꯑꯗꯣ ꯑꯗꯨꯅ ꯅꯪꯉꯣꯟꯗꯗꯤ ꯇꯧꯔꯝꯗꯧ ꯃꯥꯟꯗ꯭ꯔꯦ
ꯑꯩꯁꯨ ꯀꯩꯅꯣꯗ ꯊꯥꯡꯃꯩꯕꯟꯇ ꯔꯦꯟꯗ ꯊꯥ ꯑꯍꯨꯝ ꯂꯩꯔꯨꯏꯕꯀꯣ ꯎ ꯑꯗꯣ ꯃꯣꯏꯒꯤ ꯍꯨꯏ ꯑꯃ ꯂꯩꯌꯦꯕꯀꯣ ꯑꯩꯍꯥꯁꯤꯗꯗꯤ ꯑꯩꯅ ꯎ ꯐꯣꯝ ꯑꯃ ꯃꯜꯂꯒ ꯂꯧꯋꯦꯕꯀꯣ ꯃꯣꯏꯅ
ꯎꯝ
ꯑꯗꯨꯒꯤ ꯐꯣꯝꯗ ꯄꯤꯁꯟꯕꯗꯨꯗ ꯃꯄꯨꯗꯩ ꯄꯣꯠ ꯂꯧꯔꯤꯕꯣꯏ ꯅꯤꯡꯗꯅ ꯑꯩꯉꯣꯟꯗ ꯍꯦꯛꯇ ꯆꯣꯡꯁꯤꯜꯂꯛꯑꯒ ꯎ ꯄꯅꯤꯕ ꯃꯥꯏꯏꯁꯤꯗ ꯑꯗꯨꯗꯣ ꯑꯗꯨꯒ ꯑꯩꯗꯤ ꯍꯣꯏ ꯑꯩꯗꯤ ꯆꯤꯛꯑꯕꯅꯤ ꯑꯩꯗꯤ ꯃꯤꯍꯨꯟꯆꯥꯥ ꯌꯧꯈꯔꯦ ꯄꯥꯏꯊꯣꯛꯈ꯭ꯔꯦ ꯑꯗꯨ ꯀꯦꯝꯝꯇ ꯁꯣꯛꯑꯝꯗꯕ ꯍꯥꯏꯗ ꯑꯗꯨꯗ ꯑꯗꯨꯒꯤ ꯍꯨꯨꯔꯗ ꯑꯗꯨꯝ ꯀꯥꯈꯠꯂ ꯑꯩ ꯉꯅꯥꯥꯛꯛꯇ ꯂꯩꯗꯣꯏꯅꯤ ꯀꯣꯟꯅ ꯊꯝ ꯇꯝꯚꯥꯏ ꯇꯣ
ꯑꯍꯥꯟꯕꯗ ꯈꯪꯗ꯭ꯔꯤꯉꯩꯒꯤꯅꯦꯕ ꯊꯃꯣꯏ ꯊꯝꯃꯣꯏ ꯊꯝꯃꯣꯏ ꯈꯪꯅꯗ꯭ꯔꯤꯉꯩꯒꯤ
ꯑꯗꯨ
ꯑꯩꯅ ꯃꯃꯤꯡ ꯑꯃꯒ ꯊꯣꯟꯖꯤꯜꯂꯒ ꯊꯝꯕꯅꯦ
ꯑꯣ ꯅꯪꯒꯤ ꯇꯣꯉꯥꯟꯕ ꯃꯃꯤꯡ ꯊꯣꯟꯖꯤ ꯆꯅꯅꯕꯣ
ꯑꯩꯈꯣꯏ ꯃꯃꯤꯡ ꯊꯣꯟꯕꯁꯦ ꯌꯥꯝ ꯍꯩꯌꯦꯕ ꯑꯩꯁꯦ
ꯎꯝ
ꯏꯁꯥ ꯊꯥꯒꯠꯄ ꯋꯥ ꯅꯠꯇꯕ ꯑꯗꯨꯝ
ꯎꯝ
ꯆꯥꯅ ꯆꯥꯅꯕ ꯃꯃꯤꯡ ꯑꯃ ꯍꯦꯛꯇ ꯊꯣꯛꯆꯔꯦꯕ ꯉꯁꯥꯏ
ꯍꯣꯏ ꯃꯆꯛꯇꯨ ꯌꯦꯡꯀꯥꯟꯗ ꯃꯆꯨ ꯃꯆꯨ ꯂꯥꯛꯑꯒꯁꯨ ꯂꯥꯡꯕꯤꯌꯦ ꯂꯥꯡꯕꯤꯅ ꯍꯤ ꯍꯤ
ꯑꯗꯨꯪꯗꯤ ꯃꯤꯅ ꯃꯤꯅ ꯑꯗꯨꯃꯥꯏꯅ ꯀꯧꯅꯕ ꯑꯃ ꯑꯅꯧꯕ
ꯑꯥ ꯍꯣꯏ
ꯑꯗꯨꯗꯤ ꯃꯊꯪꯒꯤ ꯍꯨꯏ ꯑꯩ ꯑꯃ ꯂꯩꯕꯗꯗꯤ ꯅꯪꯉꯣꯟꯗ ꯡ ꯊꯣꯜꯍꯟꯇꯥꯥꯔꯦ
ꯑ ꯑꯗꯨꯅ ꯐꯔꯅꯤ
ꯎꯝ
ꯅꯣꯡꯃꯠꯇ ꯅꯣꯡꯇ ꯎꯨꯕꯗꯗꯤ ꯊꯣꯛꯂꯛꯇꯦ ꯃꯃꯤꯡꯗꯣ ꯃꯁꯛꯇꯨ ꯑꯗꯨꯝ ꯇꯣꯏꯅ ꯁꯨꯝ ꯃꯨꯛꯀꯥꯟꯗ ꯍꯥꯏꯗꯤ ꯈꯦꯇꯔ ꯇꯒ ꯆꯅꯅ ꯑ
ꯎꯝ ꯁꯤ ꯅꯨꯄꯤ ꯑꯣꯏꯔꯒꯅ ꯑꯃꯛ ꯍꯦꯛ ꯊꯣꯟꯖꯤꯜꯂ ꯂꯣꯏꯔꯦ ꯅꯨꯄꯤ ꯃꯃꯤꯡ ꯅꯨꯄꯥ ꯑꯣꯏꯕꯅ ꯑꯃ ꯍꯦꯛ ꯊꯣꯟꯜꯂ ꯂꯣꯏꯔꯦ ꯇꯥ ꯆꯥꯎꯕ ꯂꯥꯛꯑꯣ ꯂꯥꯛꯑꯣ ꯍꯥꯏꯒ
ꯑꯩꯅ ꯑꯩꯈꯣꯏ ꯃꯥꯏꯁꯣꯡꯗꯣ ꯃꯥꯏꯁꯣꯡ ꯑꯅ ꯊꯣꯟꯕꯤꯕꯗꯩꯅꯦ ꯑꯩꯈꯣꯏ ꯂꯩꯀꯥꯏꯗ ꯑꯃꯁꯨ ꯃꯥꯏꯕꯣꯟꯗꯅ ꯊꯣꯛꯂ ꯂꯩꯕ ꯃꯣꯏ ꯍꯨꯏꯗꯣ ꯑ ꯃꯣꯏ ꯍꯨꯏꯗꯣ ꯃꯥꯏꯕꯣꯟꯗꯅ ꯊꯣꯂꯛꯏꯕ ꯃꯃꯤꯡ ꯃꯁꯛꯇꯨꯗꯊꯤ ꯄꯤꯔꯒ ꯃꯃꯥꯏꯁꯨ ꯄꯣꯟꯁꯨ ꯄꯣꯟꯗꯦ ꯑꯗꯨ ꯉꯥꯏ ꯐꯅ ꯆꯗꯔ ꯑꯩꯅ ꯃꯥꯏꯁꯣꯟꯕ ꯃꯁꯛ ꯐꯖꯕꯗꯨꯗ
ꯑꯣ ꯍꯨꯏ ꯑꯅꯤꯔꯕ ꯃꯈꯟ ꯑꯃ ꯑꯣꯏꯝꯂꯕ ꯃꯥꯏ ꯆꯣꯡꯝꯒ ꯀꯩꯅꯣꯒꯗꯣ
ꯃꯥꯏꯁꯣꯝꯒꯤꯅ ꯑꯩꯈꯣꯏꯒꯤ ꯍꯨꯏ ꯑꯩꯅ ꯃꯃꯤꯡ ꯊꯣꯟꯕ ꯑꯗꯨ ꯃꯃꯤꯡ ꯊꯣꯟꯈꯤꯕꯗꯨꯗꯅꯦ ꯂꯩꯀꯥꯏ ꯍꯨꯏ ꯑꯅꯧꯕ ꯑꯃꯁꯝꯨ ꯃꯁꯛ ꯏꯊꯤꯛ ꯊꯤꯕ ꯑꯃꯁꯝꯨ ꯃꯥꯏ ꯕꯣꯟꯅ
ꯃꯥꯏꯕꯣꯟꯁꯤꯅ ꯃꯣꯏ ꯃꯄꯨꯅ ꯊꯣꯛꯂꯛꯄ
ꯍꯣꯏ ꯑꯩꯉꯣꯟꯗ ꯃꯇꯧ ꯇꯝꯃꯒ
ꯍꯣꯏꯅꯦ ꯃꯁꯛ ꯊꯤꯕꯗꯨꯗ ꯃꯇꯧ ꯇꯝꯁꯤ ꯂꯩꯅꯦꯕ
ꯎꯝ ꯑꯩꯈꯣꯏ ꯃꯥꯏꯁꯨꯡꯗꯨꯗꯤ ꯃꯃꯤꯠ ꯀꯥꯁꯦ ꯇꯔꯥꯎ ꯇꯔꯥꯎ ꯌꯥꯝ ꯐꯖꯩꯌꯦꯕꯀꯣ ꯑꯝꯇ ꯑꯋꯥꯠꯄ ꯑꯃꯇ ꯂꯩꯥꯇꯦ ꯃꯃꯤꯠ ꯃꯃꯤꯠ ꯃꯅꯥ ꯃꯆꯨ ꯃꯇꯨ ꯃꯃꯥꯟ ꯂꯣꯏ ꯑꯋꯥꯠꯄ ꯑꯝꯇ ꯂꯩꯇꯦꯕ ꯌꯥꯝ ꯐꯖꯩꯕ ꯃꯆꯨꯗꯣ
ꯎꯝ ꯎꯝ ꯍꯌꯦꯡꯗꯣ ꯑꯗꯨꯗꯤ ꯀꯩꯅꯣ ꯇꯥꯔꯦꯅꯦ ꯄꯨꯂꯤꯁꯀꯤ ꯀꯩ ꯐ꯭ꯤꯂꯝꯗꯅꯣ ꯑꯃ ꯄꯨꯂꯤꯁ ꯑꯃꯅ ꯃꯣꯏ ꯒꯥꯔꯤ ꯊꯧꯔꯛꯄ ꯑꯃ ꯈꯥꯝꯃꯣ ꯈꯥꯝꯃꯣ ꯄꯨꯂꯤꯁ ꯅꯨꯄꯤꯅ ꯈꯥꯝꯃꯒ ꯅꯝꯃꯤꯡ ꯀꯩ ꯀꯧꯕꯥ ꯒꯣꯀꯨꯟ ꯏꯁ
ꯏꯁ
ꯎꯝ
ꯑꯗꯨꯒ ꯃꯣꯏꯒꯤ ꯍꯨꯏꯗꯨꯗꯤ ꯃꯃꯤꯠꯀꯗꯨ ꯏꯈꯨ ꯈꯨꯔꯒ ꯃꯃꯩꯒꯗꯣ ꯎꯔꯨ ꯎꯔꯨ ꯎꯟꯁꯤꯜꯂꯒꯅꯦ ꯌꯥꯝꯅ ꯃꯁꯛꯇꯣ ꯊꯤꯑꯦꯕ ꯌꯥꯝꯅ ꯑꯗꯨꯗ ꯂꯦꯞꯄꯒ
ꯎꯝ ꯃꯕꯨꯛꯛꯇꯤ ꯐꯕ꯭ꯔꯣ ꯍꯨꯏꯗꯣ ꯃꯁꯛ ꯊꯤꯕꯗꯣ
ꯐꯠꯇꯦꯗ ꯃꯣꯏꯗꯨꯗꯤ ꯃꯕꯨꯛꯀ ꯏꯔꯨ ꯂꯨꯔꯒ
ꯃꯁꯛꯀ ꯆꯥꯟꯅꯁꯤꯜꯂꯦꯕ
ꯈꯪꯗꯦ
ꯀꯨꯆꯨ ꯃꯨꯕꯩ ꯍꯧꯅꯕꯤꯒ ꯍꯥꯏꯕꯗꯣ ꯏꯕꯣꯛ ꯅ ꯃꯕꯨꯛꯁꯨ ꯆꯦꯞꯄꯤꯅꯦꯗꯣ
ꯑꯩꯈꯣꯏ ꯃꯥꯏꯁꯣꯡꯗꯨꯅꯅꯦ ꯈꯪꯕ꯭ꯔꯥ ꯃꯤ ꯃꯤ ꯍꯨꯏꯒ ꯆꯤꯛꯅꯔꯝꯗꯥꯏꯒꯤ ꯑꯃ ꯍꯨꯏꯒꯤ ꯑꯃ ꯉꯪꯕꯗꯣ ꯃꯌꯥꯗꯣ ꯍꯤꯒꯠꯂ ꯑꯗꯨ ꯃꯌꯥꯏ ꯁꯦꯠꯄꯗꯣ ꯍꯩꯇꯦꯕ ꯃꯥꯗꯤ ꯑꯗꯨꯝ ꯍꯩ ꯇꯅ ꯑꯗꯨꯝ ꯆꯠꯈ꯭ꯔꯃꯦꯕ ꯁꯨꯃꯥꯏꯅ ꯍꯤꯒꯠꯂꯣꯅ ꯇꯝꯕꯤꯔꯤꯅꯦ ꯑꯗꯨꯐꯧ ꯍꯩꯌꯨ ꯌꯥꯗꯦ
ꯑꯗꯨꯗꯤ ꯃꯥꯗꯤ ꯆꯝꯐꯨꯠ ꯄꯤꯖꯗꯕꯤꯅꯦ
ꯃꯌꯥ ꯃꯁꯛ ꯀꯩꯅꯣꯒꯁꯦ ꯃꯔꯨꯒꯁꯦ ꯌꯦꯟ ꯃꯔꯨ ꯀꯨꯝꯕꯒꯁꯦ ꯑꯩꯈꯣꯏꯅ
ꯎꯝ
ꯑꯗꯨ ꯑꯗꯨ ꯑꯗꯨ ꯆꯥ ꯁꯥꯏꯔꯨꯔꯅꯨ ꯑꯣꯠꯊꯣꯔꯛꯑꯣꯒ ꯍꯥꯏꯕꯁꯦ ꯃꯌꯥꯗ ꯃꯅꯨꯡ ꯂꯩꯕꯁꯦ ꯑꯗꯨꯝ ꯑꯣꯠꯊꯣꯔꯛꯇꯣꯏ ꯌꯥꯝ ꯅꯨꯡꯁꯤ
ꯍꯥꯟꯅ ꯍꯥꯟꯅ ꯂꯩꯔꯝꯕ ꯍꯨꯏꯗꯔꯣ ꯍꯧꯖꯤꯛꯀꯤꯗꯨꯔꯣ ꯂꯥꯛꯑꯣ ꯍꯧꯖꯤꯛꯇꯤ ꯂꯩꯇ꯭ꯔꯕꯣ ꯑꯗꯨꯏ ꯍꯨꯏꯗꯣ
ꯁꯤꯒꯔꯦ ꯍꯥꯏꯕ ꯐꯣꯇꯣ ꯕꯤꯗꯤꯑꯣ ꯗꯤ ꯃꯌꯥꯝ ꯂꯩ
ꯐꯨꯝꯃꯤ ꯍꯥꯏꯕ ꯍꯨꯏꯗꯨꯔꯣ
ꯍꯣꯏ ꯃꯁꯛ ꯈꯨꯐꯖ ꯑꯃꯅꯤ ꯗ
ꯎꯝ ꯄꯥꯝꯃꯨꯏꯌꯦ ꯆꯍꯤ ꯃꯉꯥꯃꯨꯛꯇꯤ ꯂꯩꯃꯤꯟꯅꯔꯝꯃꯦ ꯍꯥꯏꯕꯅꯤꯅꯀꯣ
ꯑꯩ ꯐꯣꯇꯣ ꯊꯥꯔꯛꯀꯦ ꯅꯪꯁꯨ ꯌꯦꯡꯉꯨꯕ ꯁꯛꯇꯨ ꯌꯥꯝ ꯐꯖꯕꯅꯤ ꯑꯉꯥꯡ ꯑꯣꯏꯔꯤꯉꯩꯗꯒꯗꯤ ꯁꯥꯊꯤꯕꯒ ꯃꯥꯜꯂꯝꯃꯤ
ꯆꯥꯎꯔꯛꯀꯥꯟꯗ ꯍꯣꯃꯣ ꯑꯣꯏꯔꯝꯃꯦꯗ
ꯇꯧꯕꯗꯁꯨ ꯃꯥꯁꯦ ꯆꯥꯎꯕꯅꯤꯅ ꯃꯁꯥꯗꯣ ꯑꯗꯨꯒ ꯃꯥꯟꯅꯕꯤ ꯁꯣꯝꯗ ꯑꯉꯥꯡ ꯗꯧꯅ ꯑꯗꯨꯝ ꯂꯩꯕ ꯃꯤ ꯑꯉꯥꯡ ꯃꯆꯥ ꯑꯃ ꯂꯥꯛꯑꯀꯥꯟꯗ ꯅꯥꯜꯂꯁꯨ ꯀꯩꯝ ꯍꯥꯏꯔꯣꯏꯕ
ꯍꯨꯏꯗꯁꯨ ꯈꯪꯕ ꯂꯩꯕꯅꯦ ꯑꯉꯥꯡꯒꯨꯝꯕ ꯑꯉꯥꯡꯒꯨꯝꯕ ꯂꯣꯏꯅꯕ ꯁꯤꯗꯤ ꯑꯉꯥꯡꯅꯦ ꯈꯪꯕ ꯍꯥꯏꯇꯥꯔꯦꯀꯣ ꯍꯨꯏꯗꯗꯤꯡ ꯉꯝꯅꯤ ꯍꯥꯏꯔꯒ ꯍꯨꯏ ꯁꯤꯗꯤ ꯑꯉꯥꯡꯅꯦ ꯃꯆꯥꯅꯦ ꯁꯤ ꯎꯔꯒꯦ ꯍꯥꯏꯕ ꯍꯨꯏꯁꯨ ꯂꯩꯕ ꯑꯗ ꯁꯤꯗꯤ ꯑꯉꯥꯡꯅꯦ ꯄꯤꯛꯏ ꯁꯤꯗꯤ ꯆꯤꯛꯄꯤꯔꯣꯏꯒꯦꯒ ꯇꯧꯕꯤꯒꯦ ꯍꯨꯏꯅ ꯑꯣꯏꯅ ꯑꯉꯥꯡꯁꯦ ꯂꯣꯏꯅꯕꯤꯕ ꯍꯩꯕ ꯂꯩꯌꯦꯕ ꯑꯗꯨ ꯐꯩ ꯑꯗꯨꯝꯕ ꯍꯨꯏ ꯂꯣꯏꯕꯅ ꯃꯃꯥꯡꯗ ꯑꯩ ꯍꯨꯏ ꯑꯩ ꯍꯨꯏ ꯍꯧꯖꯤꯛ ꯌꯨꯝꯗ ꯂꯩꯔ ꯑꯅꯤꯁꯦ ꯑꯁꯤꯗ ꯑꯃꯣꯝ ꯑꯃꯣꯝ ꯑꯃ ꯂꯥꯕ ꯑꯃꯅꯦꯕ ꯑꯃꯣꯝꯁꯤꯗꯤ ꯀꯥ ꯇꯧꯋꯦ ꯃꯤ ꯌꯥꯝ ꯐꯩꯌꯦ ꯑꯃꯣꯝꯁꯦ ꯃꯤꯅ ꯁꯤꯜ ꯂꯥꯎ ꯁꯤꯠ ꯂꯥꯎ ꯃꯃꯩ ꯍꯥꯏꯔꯒ ꯄꯨꯔꯞ ꯃꯁꯥꯒ ꯄꯨꯔꯞ ꯊꯦꯡꯅꯒ ꯍꯥꯏꯔ ꯆꯪꯉꯛꯅꯦꯕꯀꯣ ꯑꯗꯨ ꯄꯩꯁꯥ ꯈꯔ ꯈ ꯑꯩ ꯄꯩꯁꯥ ꯈꯔ ꯂꯥꯛꯄꯗꯣ ꯍꯨꯏꯗꯨꯅ ꯃꯆꯥ ꯄꯣꯛꯂꯛꯄꯗ ꯆꯤꯛꯄꯗꯕ ꯃꯆꯥ ꯄꯣꯛꯄ ꯃꯤ ꯈꯪꯗꯕ ꯌꯨꯝꯗ ꯂꯥꯛꯄꯗ ꯆꯤꯛꯑꯦꯕ ꯃꯆꯥꯒꯤ ꯍꯥꯀꯟꯗ ꯑꯗꯨ ꯄꯩꯁꯥ ꯃꯈꯩꯁꯦ ꯄꯨꯔ ꯍꯩꯊꯕꯤꯅꯦ ꯍꯥꯏꯕ ꯍꯉꯣꯟꯅꯦ ꯑꯗꯨꯁꯨ ꯌꯣꯡꯊꯣꯛꯄꯁꯨ ꯅꯨꯡꯉꯥꯏꯇꯦ ꯑꯗꯩ ꯍꯥꯠꯇꯣꯛꯄꯁꯨ ꯅꯨꯡꯉꯥꯏꯇꯦ ꯌꯨꯝꯒꯤ ꯍꯨꯏ ꯅꯨꯡꯁꯤꯕꯩ ꯃꯑꯣꯡꯗ ꯈꯟꯕꯩꯀꯣ ꯀꯩꯝ ꯇꯧꯗꯕ